ꯍꯜꯂꯣ
ꯍꯜꯂꯣ ꯍꯜꯂꯣ
ꯍꯜꯂꯣ
ꯇꯥꯔꯦ ꯇꯥꯔꯦ ꯇꯥꯔꯦ
ꯀꯩꯅꯣꯅꯦꯍꯦ
ꯀꯩꯗꯧꯔꯦ
ꯀꯩꯗꯧꯔꯦ ꯀꯩꯁꯨ ꯇꯧꯗꯦꯑꯦ ꯑꯩ ꯋꯥꯟꯗ ꯂꯩꯔꯝꯃꯤꯅꯦ ꯅꯪ ꯐꯣꯟ ꯂꯥꯛꯄꯗ ꯍꯧꯒꯠꯂꯛꯏꯅꯦ
ꯎꯝ ꯃꯥꯜꯂꯤꯅꯦ
ꯔꯤꯡꯇꯣꯟꯗꯣ ꯇ꯭ꯔꯤꯡ ꯇ꯭ꯔꯤꯡ ꯈꯣꯡꯉꯛꯄ ꯀꯅꯥꯅꯅꯣ ꯐꯣꯟ ꯂꯩꯔ ꯊꯃꯝꯃꯤꯅ ꯎꯝ ꯊꯝꯃꯒꯦ ꯊꯝꯃꯒꯦ ꯍꯥꯏꯕꯅꯤ ꯀꯣꯏꯕ ꯆꯠꯂꯨꯒꯦ ꯁꯤꯗꯩ ꯐꯪꯕ ꯄꯩꯁꯥꯗꯨꯅ
ꯆꯣ ꯆꯣ ꯀꯨꯀꯤꯒꯤ ꯂꯝꯗ ꯗꯦ ꯀꯨꯀꯤ ꯂꯩꯕ ꯃꯐꯝꯗꯗꯤ ꯆꯪꯖꯜꯂꯨꯅꯨꯀꯣ
ꯀꯨꯀꯤ ꯂꯩꯕ ꯃꯐꯝꯗꯅꯤ ꯆꯧꯗꯣꯏꯖꯦ ꯀꯩꯅꯣꯅꯦ ꯑꯗꯨ ꯅꯠꯇꯗꯤ ꯀꯗꯥꯏ ꯅꯨꯡꯉꯥꯏꯗꯧꯔꯤꯒꯦ ꯑꯗꯨ ꯅꯠꯇ꯭ꯔꯗꯤ ꯀꯥꯏꯗꯒꯤ ꯅꯨꯡꯉꯥꯏꯗꯧꯔꯤꯒꯦ
ꯍꯣꯏꯅꯦ ꯍꯣꯏꯅꯦ
ꯑꯩꯒꯤ ꯆꯥꯅꯕ ꯑꯣ ꯁꯤ ꯂꯩꯔꯦ
ꯑꯃꯨꯛꯁꯨ ꯆꯥꯗ꯭ꯔꯣꯕ
ꯆꯥꯔꯣꯏ ꯆꯥꯔꯣꯏ ꯑꯩ ꯆꯥꯅꯕ ꯍꯥꯏꯗꯤꯅꯦ ꯉꯁꯥꯏ ꯆꯥꯔꯨꯕꯗꯣ ꯊꯝꯖꯟꯒꯦ ꯇꯧꯕ
ꯎꯝ
ꯁꯥ ꯁꯔꯨ ꯁꯥꯔꯥꯡꯖꯦ ꯑꯩꯒꯤ ꯌꯨꯔꯤꯛ ꯑꯦꯁꯤꯠ ꯈꯔ ꯋꯥꯡꯕꯅꯦꯕ ꯁꯔꯨ ꯁꯔꯥꯡꯖꯦ ꯄꯨꯡꯆꯤꯛ ꯆꯤꯛꯑꯦꯕ ꯍꯧꯖꯤꯛ ꯏꯁꯥꯖꯦ ꯀꯔꯤꯒꯤꯅꯣ ꯈꯪꯗꯦ ꯍꯧꯖꯤꯛ ꯏꯁꯥꯖꯦ ꯈꯨꯠꯇꯒꯤ ꯈꯣꯡꯗꯩ ꯂꯣꯢ ꯄꯨꯨꯡꯆꯤꯛ ꯆꯤꯛꯏ ꯑꯗꯨ ꯋꯥꯡꯕꯩꯔꯥ ꯀꯩꯒꯤꯅꯣ ꯈꯪꯗꯦ ꯌꯥꯔꯣꯏꯅꯦ ꯌꯥꯔꯣꯏꯅꯦ ꯎꯝ ꯈꯣꯏꯗꯤ ꯊꯕꯛ ꯏꯪꯒꯥꯡ ꯌꯥꯝ ꯁꯨꯏꯌꯦ ꯅꯌꯥꯖꯨ ꯅꯌꯥꯖꯨ ꯌꯥꯎꯔꯛꯑꯔꯣꯢ ꯈꯔ ꯂꯩꯔꯗꯤ ꯈꯣꯏ ꯊꯥꯕꯛ ꯏꯟꯒꯥꯡ ꯌꯥꯝ ꯁꯨꯏꯌꯦ ꯅꯣꯏꯗꯧꯅ ꯇꯨꯝ ꯇꯨꯝ ꯂꯩꯇꯕ ꯑꯗꯨꯅ ꯏꯁꯥꯖꯤ ꯌꯥꯝ ꯁꯣꯛꯆꯜꯂꯦꯕ ꯅꯌꯥꯖꯨ ꯈꯔ ꯂꯩꯔꯗꯤ ꯂꯣꯏ ꯀꯦꯟꯒ꯭ꯔꯅꯤ ꯌꯥꯗꯤ ꯀꯦꯟꯒꯤꯔꯣꯏꯍꯦ ꯅꯃꯤꯠꯁꯨ ꯎꯔꯔꯣꯢ ꯌꯥꯗꯤ ꯍꯟꯅꯨꯔꯀꯥꯟꯗꯥ
ꯗꯦꯠ ꯇ꯭ꯋꯦꯟꯇꯤꯗ ꯑꯦꯛꯖꯥꯝ ꯂꯣꯏꯔꯦ ꯗꯦꯠ ꯇ꯭ꯋꯦꯟꯇꯤꯗ ꯑꯦꯛꯖꯥꯝ ꯂꯣꯢꯔꯗꯤ ꯆꯥꯛ ꯆꯔꯥꯃ ꯆꯥꯕ ꯌꯥꯕꯖꯥꯠꯅꯤꯅꯦ
ꯎꯝ
ꯀꯩꯏꯟꯖꯥꯡ ꯆꯥꯖꯤꯒꯦ
ꯏꯟꯖꯥꯡꯂꯣ
ꯂꯣ ꯆꯝꯐꯨꯠꯂ ꯆꯝꯊꯣꯡꯂ ꯀꯩꯅꯣ ꯎꯝ ꯑꯗꯨꯅ ꯐꯔꯗ꯭ꯔꯥ
ꯎꯝ
ꯑꯦꯛꯖꯥꯝ ꯂꯣꯢꯕꯩ ꯆꯥꯛ ꯎꯝ ꯅꯨꯄꯤꯖꯨ ꯌꯥꯝ ꯂꯩ ꯅꯨꯄꯤꯅ ꯆꯥꯕꯖꯤꯅ ꯑꯃꯨꯛ ꯀꯌꯥ ꯌꯨꯝꯗ ꯆꯥꯅꯩꯗꯅ ꯌꯨꯝꯗ ꯆꯥꯒꯅꯕꯅꯤꯅ ꯀꯌꯥ ꯃꯌꯥꯝꯅ ꯎꯅꯗꯕꯩ ꯇꯥꯢꯞ ꯇꯧꯕ ꯍꯥꯏꯇꯥꯔꯦ
ꯍꯂꯣ
ꯍꯥꯎ ꯇꯥꯏꯌꯦ
ꯆꯞꯈꯤꯕꯩ ꯋꯥꯅꯤꯗ
ꯋꯥꯅꯤꯗ ꯀꯩꯅꯣ ꯆꯞꯄꯤꯕꯣ
ꯅꯦꯠꯋꯥꯛ
ꯅꯦꯋꯥꯛ ꯅꯦꯋꯥꯛ ꯎꯝ ꯑꯩꯗꯤ ꯀꯣꯛ ꯆꯞꯈꯤꯕꯒꯨꯝꯕ ꯃꯥꯜꯂꯨꯔꯦ ꯎꯝ ꯃꯟꯅꯤ ꯐꯃꯨꯡ ꯀꯥꯔꯛꯇꯒ ꯀꯣꯛꯇꯣ ꯆꯞꯄ ꯂꯩꯈꯤꯕꯒ ꯃꯥꯜꯂꯨꯔꯦ ꯑꯩꯒꯤ ꯅꯥꯀꯣꯛꯇꯣ ꯈꯔꯥꯥ ꯂꯩꯈꯠꯄ ꯑꯉꯥꯡꯅꯤꯅꯅꯦ ꯃꯥꯟ
ꯑꯩꯒꯤ ꯏꯕꯨꯡ ꯑꯃ ꯂꯩꯌꯦꯕꯀꯣ
ꯎꯝ
ꯃꯥꯅ ꯆꯥꯅꯔꯤꯕ ꯆꯥꯛꯁꯦ ꯃꯁꯤꯡ ꯊꯤꯡꯉꯝꯃꯔꯣꯏ ꯉꯥꯏꯍꯥꯛ ꯂꯩꯔꯒ ꯑꯃꯨꯛ ꯆꯥꯛ ꯆꯥꯅꯩꯅꯤꯅ ꯑꯃꯨꯛ ꯆꯥꯅꯅꯤ ꯉꯥꯏꯍꯥꯛ ꯂꯩꯔꯒ ꯑꯃꯨꯛ ꯆꯥꯅꯩꯅꯦꯅ ꯑꯃꯨꯛ ꯆꯠꯈꯤꯅꯤ
ꯆꯥꯛ ꯑꯗꯨꯨꯝ ꯆꯥ ꯂꯩꯕꯗꯣ
ꯎꯝ
ꯅꯪꯒꯨꯝꯕ ꯍꯥꯢꯇꯥꯔꯦ ꯑꯩꯗꯤ ꯆꯥꯅꯗꯦ ꯑꯩꯈꯣꯏ ꯆꯥꯛꯀ ꯆꯥꯅꯗꯕ ꯀꯨꯏꯔꯦ
ꯎꯝ
ꯑꯗꯣ ꯑꯦꯝꯌꯨ ꯇꯝꯃꯤꯉꯩꯗꯗꯤ ꯐꯪꯁꯟ ꯅꯨꯡꯁꯟꯗꯤ ꯌꯥꯎꯔꯛꯄ꯭ꯔꯗꯣ
ꯐꯪꯁꯟꯒ ꯌꯥꯎꯔꯛꯇꯦꯗ ꯌꯥꯎꯅꯤꯡꯗꯦꯗ ꯅꯨꯡꯇꯤꯒꯤꯕꯨ ꯇꯧ ꯂꯩꯔꯕ ꯐꯪꯁꯟꯗꯨꯕꯨ
ꯅꯨꯡꯇꯤꯒꯤ ꯇꯧꯕꯗꯨꯅꯤ ꯌꯥꯎꯔꯛꯄ꯭ꯔꯥ ꯍꯪꯉꯤꯁꯦ ꯌꯥꯎꯔꯛꯇꯦ ꯅꯣꯏꯗꯗꯤ ꯅꯣꯏ ꯅꯣꯏ ꯗꯤꯄꯥꯔꯠꯃꯦꯟꯗꯗꯤ ꯑꯃꯨꯛ ꯅꯛꯁꯨ ꯅꯛꯑꯦꯗꯅꯀꯣ
ꯎꯝ ꯅꯨꯡꯇꯤꯒꯤ ꯇꯧꯔꯝꯅꯤꯅ ꯀꯌꯥ ꯏꯟꯇꯔꯦꯁ ꯂꯩꯇꯦꯕ
ꯑꯗꯨꯒ ꯑꯍꯥ ꯍꯧꯔꯛꯄꯗꯤ ꯌꯥꯎꯔꯝꯕ꯭ꯔꯥꯁꯤꯅꯤ
ꯌꯥꯎꯗꯦ ꯌꯥꯎꯗꯦ
ꯌꯥꯎ ꯕꯕꯨ
ꯑꯩꯈꯣꯏꯒꯤ ꯗꯤꯄꯥꯔꯠꯃꯦꯟꯒꯤ ꯀꯩꯅꯣꯖꯤꯡꯗꯣ
ꯏꯃꯥꯟꯅꯕ ꯈꯔ ꯇꯔꯥꯃꯨꯛ ꯁꯨꯏꯕꯀꯣ
ꯅꯨꯄꯤꯅ ꯆꯥꯝꯃꯒ ꯅꯤꯐꯨꯃꯨꯛꯇꯤ ꯁꯨꯔꯅꯤ
ꯑꯥ ꯑꯗꯨ ꯌꯥꯎꯂꯩꯔꯝꯃꯦ ꯑꯩꯖꯦ ꯀꯩꯅꯣꯇꯧꯕ ꯀꯥꯟꯗ ꯃꯃꯥꯏ ꯐꯤꯗꯣ ꯑꯣ ꯑꯗꯨꯒ ꯀꯩꯅꯣꯖꯨ ꯌꯥꯎꯔꯛꯑꯦ ꯑꯥ ꯎꯝ
ꯌꯨꯠ ꯐꯦꯁꯇꯤꯚꯦꯜꯂ ꯀꯩꯅꯣꯝ ꯇꯧꯕꯅꯤꯅꯦ ꯀꯥꯎꯒ꯭ꯔꯦ ꯀꯧꯜꯆꯥꯔ ꯑꯦꯛꯆꯦꯟꯁꯂꯥ ꯀꯩꯅꯣꯝꯃ ꯀꯥꯎꯒ꯭ꯔꯦ ꯑꯗꯨꯖꯨ ꯖꯒꯣꯏ ꯁꯥꯔꯛꯄꯅꯦ ꯑꯩꯖꯦ ꯃꯥꯎ ꯖꯒꯣꯏ ꯑꯩꯈꯣꯏ ꯃꯌꯥꯝ
ꯖꯒꯣꯏ ꯁꯥꯕꯗꯤ ꯍꯩꯕ꯭ꯔꯣ ꯖꯒꯣꯏ ꯁꯥꯕꯗꯤ ꯍꯩꯇ꯭ꯔꯤꯌꯦ ꯑꯗꯣ ꯃꯣꯏꯒꯤ ꯖꯒꯣꯏꯗꯨꯗꯤ ꯂꯥꯏꯌꯦꯕꯀꯣ ꯇꯝꯃꯒ ꯍꯩꯌꯦꯕ ꯑꯗꯨꯝ
ꯑꯗꯨꯒꯤ ꯑꯍꯥꯟꯕ ꯑꯍꯥꯟꯕ ꯑꯣꯏꯅ ꯑꯗꯨꯒ ꯑꯔꯣꯏꯕꯖꯨ ꯑꯣꯏꯅ ꯁꯥꯗꯣꯛꯈ꯭ꯔꯦ
ꯀꯩꯅꯣꯅꯦ ꯃꯅꯤꯄꯨꯔꯤꯗ ꯄꯤ ꯑꯩꯆ ꯗꯤ ꯇꯧꯋꯦ ꯍꯥꯏ ꯖꯒꯣꯏ ꯁꯥꯕꯎ ꯍꯩꯇ꯭ꯔꯗꯤ
ꯑꯍꯨ ꯑꯍꯨ ꯍꯩꯇꯕꯖꯤꯕꯨ ꯑꯩꯅꯔꯣꯁꯤꯕꯨ
ꯍꯣꯏꯅꯦ ꯅꯪ ꯇꯧꯔꯤꯕ ꯊꯕꯛꯇꯨꯒꯗꯤ ꯄꯨꯔꯥ ꯄ꯭ꯔꯣ ꯑꯣꯏꯕꯝ ꯗꯤ ꯊꯣꯛꯏꯗꯅ
ꯑꯍꯨ ꯑꯍꯨ
ꯅꯣꯏꯅ ꯇꯝꯕꯗꯗꯤ ꯅꯤꯌꯣꯝ ꯅꯤꯌꯣꯝꯗꯤ ꯌꯥꯎꯔꯝꯒꯅꯤꯅ ꯁꯨꯃꯥꯏꯅ ꯊꯦꯛꯀꯗꯕꯅꯤ ꯁꯨꯃꯥꯏ ꯁꯥꯒꯗꯕꯅꯤ ꯁꯤꯀꯦꯁꯤꯗꯝꯅꯤ ꯌꯥꯎꯗꯦ ꯌꯥꯎꯗꯦꯀꯣ ꯌꯥꯎꯗꯦ ꯌꯥꯎꯔꯝꯒꯅꯤ ꯌꯥꯎꯔꯝꯒꯅꯤ ꯅꯠꯇꯦ ꯑꯩꯈꯣꯏ ꯗꯤꯄ꯭ꯔꯠꯃꯦꯟ ꯑꯗꯨꯏꯖꯨ ꯃꯩꯇꯩꯒꯤ ꯀꯅꯣ ꯀꯜꯆꯔ ꯅꯨꯡꯆꯔ ꯇꯝꯕꯀꯥꯟꯗ ꯑꯗꯨꯝ ꯈꯔꯗꯤ ꯌꯥꯎꯔꯝꯒꯅꯤ ꯀꯩꯅꯣꯅꯦ
ꯈꯔ ꯌꯥꯎꯋꯦ ꯑꯗꯣ ꯖꯒꯣꯏ ꯀꯃꯥꯏꯅ ꯁꯥꯒꯗꯒꯦꯗꯤ ꯌꯥꯎꯗꯦꯕ ꯖꯒꯣꯏꯖꯦ ꯀꯃꯥꯏ ꯍꯧꯔꯛꯏ ꯈꯣꯠꯂꯤ ꯈꯔꯗꯤ ꯌꯥꯎꯔꯖꯨ
ꯀꯃꯥꯏ ꯍꯧꯔꯛꯏꯅꯣ ꯖꯒꯣꯏꯖꯦ ꯑꯗꯨꯗꯤ ꯀꯃꯥꯏ ꯍꯧꯔꯛꯀꯦ
ꯁꯤ ꯑꯉꯥꯡꯖꯦ ꯀꯃꯥꯏ ꯉꯥꯡꯅꯗꯣꯏꯅꯣ ꯈꯪꯗ꯭ꯔꯦꯗ ꯑꯩ
ꯅꯣꯏ ꯃꯅꯤꯄꯨꯔꯤꯗ ꯇꯝꯕꯗ ꯈ꯭ꯋꯥꯏ ꯅꯨꯡꯉꯥꯏꯕꯖꯦ ꯀꯔꯝꯕꯅ ꯏꯅꯨꯡ ꯅꯨꯡꯉꯥꯏ ꯁꯨꯝ ꯅꯨꯡꯉꯥꯏꯕ ꯍꯥꯏꯗꯤ ꯌꯥꯝꯅ ꯀꯃꯥꯏ ꯍꯥꯏꯅꯤ ꯍꯣꯏ ꯅꯪꯉꯣꯟꯗ ꯅꯨꯡꯉꯥꯏꯖꯕꯁꯦ
ꯀꯜꯆꯔ ꯂꯩꯔꯦꯗꯅ ꯀꯜꯆꯔ ꯅꯨꯡꯉꯥꯏ
ꯅꯪꯕꯨ ꯀꯜꯆꯔ ꯐꯖꯟꯅ ꯌꯥꯎꯗꯗꯥꯏꯅꯦ
ꯀꯩꯅꯣ
ꯅꯧ ꯅꯪꯕꯨ ꯍꯧꯖꯤꯛꯇ ꯀꯜꯆꯔ ꯐꯖꯟꯅ ꯌꯥꯎꯗꯦ ꯍꯥꯏꯔꯝꯗꯥꯏꯅꯦ
ꯀꯜꯆꯔ ꯌꯥꯎꯗꯦ ꯍꯥꯏꯕ ꯅꯠꯇꯦ ꯖꯒꯣꯏ ꯁꯥꯕ ꯍꯩꯇꯦ ꯍꯥꯏꯕꯅꯤ ꯑꯩꯖꯨ ꯍꯩꯅꯤꯡꯉꯦ ꯎꯄꯥꯏ ꯂꯩꯇꯦ ꯑꯈꯨꯃꯥꯖꯨ ꯖꯒꯣꯏ ꯁꯥꯕ ꯍꯩꯇꯦ ꯍꯥꯏꯗꯤꯅꯦ ꯑꯥꯈꯨꯃꯥꯗꯣ ꯃꯈꯨꯠ
ꯃꯈꯨꯠꯇꯣ ꯌꯥꯗꯦꯕꯀꯣ ꯀꯔꯤ ꯃꯔꯤ ꯂꯩꯅꯒꯦ ꯅꯣꯏꯃꯥ ꯖꯒꯣꯏꯁꯥ ꯍꯩꯇꯕꯒ ꯅꯪꯒ
ꯑꯩꯖꯨꯅꯦ ꯖꯒꯣꯏꯗꯣ ꯇꯝꯒꯦꯅ ꯊꯋꯥꯏꯅꯀꯤ ꯅꯣꯡꯃꯥꯏꯖꯤꯡ ꯆꯤ ꯆꯤꯡꯈꯣꯡꯗ ꯂꯩꯕ ꯀꯣꯂꯦꯖꯇꯒꯁꯦ ꯃꯤꯡꯒ ꯆꯜꯂꯨꯔꯕꯅꯤ
ꯅꯣꯡꯃꯥꯏꯖꯤꯡ ꯆꯤꯡꯈꯣꯡꯗ ꯅꯠꯇ꯭ꯔꯗꯤ ꯇꯝꯕ ꯌꯥꯗꯕ꯭ꯔꯣ ꯑꯗꯨꯗꯅꯅꯦ
ꯑꯩꯈꯣꯏꯒꯤ ꯑꯣꯐ ꯂꯩꯕ ꯑꯁꯪꯕ ꯃꯇꯝꯗ ꯆꯠꯂꯒ ꯇꯝꯕ ꯌꯥꯅꯤꯅ ꯈꯜꯂꯨꯕ ꯑꯗꯨꯒꯗꯤ ꯃꯣꯏꯒꯤꯗꯨꯗꯤ ꯊꯤꯑꯣꯔꯤ ꯉꯥꯛꯇꯖꯨ ꯑꯣꯏꯔꯝꯃꯦ
ꯑꯃ ꯑꯗꯨꯒ
ꯑꯗꯨꯝ ꯊꯨꯞꯆꯟꯒꯔꯦꯕ ꯂꯧꯁꯨ ꯂꯧꯈꯠꯇ꯭ꯔꯤꯕ ꯑꯣꯏꯔꯝꯃꯦꯕ ꯀꯣꯂꯦꯖꯇꯣ
ꯅꯪꯅ ꯇꯝꯒꯦꯗꯤ ꯗꯤ ꯑꯦꯝ ꯀꯣꯂꯦꯖꯀꯤ ꯗꯥꯟꯁ ꯀꯣꯂꯦꯖꯇꯨ ꯇꯝꯃꯨ ꯌꯥꯗ꯭ꯔꯣ ꯗꯦꯝ ꯀꯣꯂꯦꯖꯇ ꯇꯝꯃꯤꯉꯩꯗ ꯇꯝꯃꯤꯉꯩꯗꯤ ꯑꯗꯨꯝ ꯇꯝ ꯌꯥꯔꯝꯒꯅꯤ ꯗꯦꯝ ꯀꯣꯂꯦꯖ ꯅꯪ ꯀꯩꯅꯣ ꯇꯝꯃꯤꯉꯩꯗꯨꯗ ꯑꯌꯨꯛꯇ ꯀ꯭ꯂꯥꯁꯀꯨꯝꯕ ꯌꯥꯎꯕ ꯌꯥꯔꯝꯒꯅꯤ ꯍꯣ ꯃꯤ ꯌꯥꯝꯅ ꯇꯝꯕ ꯅꯠꯇꯕ ꯈꯔ ꯈꯛꯇꯪ
ꯃ ꯃꯀꯣꯛꯇꯩ ꯍꯧꯔ ꯇꯝꯗꯣꯏꯅꯤꯗꯅ
ꯎꯝ ꯃꯤ ꯃꯥꯡꯗ ꯏꯀꯥꯏꯁꯤꯔꯕ
ꯍꯣꯏ ꯔꯣꯕꯣꯠꯇꯣ ꯃꯥꯜꯂꯕꯤꯕꯅꯦ ꯏꯀꯥꯏꯌꯦ ꯏꯊꯟꯗꯕꯨꯗꯤ ꯌꯨꯇꯨꯕꯇ ꯌꯦꯡꯉꯒꯕꯨꯗꯤ ꯈꯔ ꯈꯔ ꯇꯝꯃꯦꯗꯣ ꯔꯣꯕꯣꯠ ꯑꯣꯏꯕ ꯃꯥꯂꯤ ꯈꯪꯗꯦ
ꯀꯔꯤꯅꯣꯅꯦ ꯖꯒꯣꯏ ꯁꯥꯕꯗꯕꯨ ꯔꯣꯕꯣꯠ ꯃꯥꯜꯂꯦ ꯍꯥꯏꯁꯤꯕꯣ ꯑꯗꯨꯗꯤ ꯔꯣꯕꯣꯠ ꯔꯣꯕꯣꯠ ꯗꯥꯟꯁ ꯇꯣ ꯑꯣꯏꯅ ꯁꯥꯔꯣꯗꯅ ꯑꯗꯨꯗꯤ ꯔꯣꯕꯣꯠ ꯃꯥꯜꯂꯗꯤ
ꯔꯣꯕꯣꯠ ꯗꯥꯟꯁ ꯑꯝ ꯂꯩꯕꯗꯣ ꯈꯝꯕꯩ ꯃꯄꯥꯏ ꯃꯤꯡ ꯀꯩ ꯀꯧꯋꯦꯕ
ꯅꯣꯏ ꯕꯥꯒ ꯅꯣꯏ ꯃꯥꯒ ꯅꯣꯏ ꯄꯥꯒꯅ ꯅꯪ ꯉꯥꯡꯅꯕꯗ ꯋꯥꯔꯝꯗꯧꯗꯣ ꯈꯜꯂꯨꯕꯗ ꯑꯩꯁꯦ ꯅꯨꯡꯉꯥꯏꯕꯤꯗ꯭ꯔꯦ ꯃꯣꯏꯒꯤꯗꯃꯛꯇ
ꯑ ꯑꯁ ꯑꯗꯨꯒꯤ ꯈꯜꯂꯨꯔꯨꯅꯦ ꯌꯥꯔꯦꯅꯦ ꯈꯝꯕꯩ ꯃꯄꯥꯏ ꯃꯃꯤꯡꯗꯣ ꯀꯩ ꯀꯧꯋꯦꯕ
ꯀꯩꯕ ꯅꯪ ꯅꯃꯤꯡꯗꯣ ꯑꯗꯨ ꯀꯧꯋꯦ ꯑꯗꯨꯒ ꯃꯥꯟꯅꯕꯅꯦ
ꯀꯅꯥ ꯂꯣꯛ ꯈꯨꯏꯗꯣ ꯅꯣꯏ ꯕꯥꯔꯣ ꯅꯣꯏ ꯃꯥꯔꯣ ꯇꯤꯟ ꯍꯥꯔꯤꯕ ꯇꯤꯟ ꯍꯥꯔꯤꯕ ꯑꯣ ꯂꯣꯛ ꯈꯨꯕ ꯅꯠꯇꯕ ꯏꯟꯖꯥꯡ ꯍꯥꯎꯕꯒꯤ ꯀꯔꯤ ꯊꯣꯡꯉꯦ ꯆꯦꯡꯒꯨꯝ ꯑꯃꯨꯛ ꯊꯣꯡꯉꯕ
ꯇꯣꯔꯕꯣꯠ ꯊꯣꯡꯉꯦ ꯀꯩꯅꯣꯝꯕꯨꯗꯤ ꯆꯒꯤꯜ ꯄꯥꯛꯅꯝꯕꯨꯗꯤ ꯌꯥꯎꯋꯦꯕ
ꯅꯣꯏꯗꯤ ꯍꯨꯔꯦꯟ ꯐꯖꯅ ꯆꯥꯕꯖꯥꯠꯅꯤ ꯑꯩꯈꯣꯏꯗꯤ ꯃꯍꯥꯎ ꯇꯪꯕꯅꯤꯅ ꯌꯥꯝ ꯆꯥꯕ ꯐꯪꯗꯦꯅꯦ ꯇꯥꯡ ꯇꯥꯡꯕꯅꯤꯅ
ꯑꯣꯏ ꯃꯇꯝ ꯂꯩꯔꯤꯉꯩꯗꯅꯦ ꯆꯔꯨꯗꯣ ꯈꯔ ꯍꯣꯟꯖꯜꯂꯒꯅꯦ ꯄꯩꯁꯜꯂꯒ ꯊꯝꯃꯨ
ꯄꯪꯊꯝꯗ ꯊꯝꯕ ꯌꯥꯔꯝꯃꯣꯏꯗꯥ
ꯌꯥꯏꯌꯦ ꯑꯗꯨꯝ ꯊꯝꯃꯣꯕ ꯑꯗꯨꯝ ꯃꯊꯟ ꯑꯗꯨꯝ ꯆꯔꯨꯗꯣ ꯄꯠꯊꯔꯛꯑꯒ ꯑꯗꯨꯝ ꯀꯅꯥꯗꯅꯣꯝ ꯍꯪꯉꯨꯔꯣ
ꯀꯩꯅꯣ ꯅꯪ ꯍꯥꯏꯔꯛꯑꯗꯤ ꯐꯖꯅ ꯍꯥꯏꯔꯛꯄ ꯀꯩꯗꯧꯒꯦ ꯀꯔꯤꯅꯣꯅꯦ ꯃꯆꯤꯠ ꯃꯆꯤꯠ ꯍꯥꯏꯔꯛꯑꯒ ꯀꯃꯥꯏꯟ ꯇꯧꯗꯨꯏꯅꯣ ꯅꯡꯒ ꯉꯥꯡꯅꯕꯁꯦ ꯑꯩ ꯌꯥꯝ ꯋꯥꯏꯌꯦꯕ ꯁꯤꯒꯤꯖꯦ ꯉꯥꯡꯅꯅꯕ ꯑꯅ ꯁꯤꯒꯤ ꯁꯦꯝꯃꯩꯁꯦ ꯉꯥꯡꯅꯅꯕꯅ ꯁꯦꯝꯃꯛꯏꯅꯤꯅꯦ ꯇꯨꯃꯤꯟ ꯇꯨꯃꯤꯟ ꯂꯩꯅꯅꯕ ꯁꯦꯝꯃꯛꯄ ꯅꯠꯇꯦꯅꯦ ꯅꯣꯏ ꯉꯥꯡꯉꯨꯔꯣꯅ ꯊꯥꯗꯣꯔꯛꯑꯕꯅꯤ ꯁꯤ ꯁꯦꯝꯃꯩꯁꯦ
ꯋꯥꯔꯤꯗꯣ ꯆꯨꯝ ꯆꯨꯝꯅ ꯁꯥꯟꯅꯔꯗꯤ ꯐꯩ ꯍꯥꯏꯕ
ꯁꯤꯗꯩ ꯍꯦꯟ ꯀꯌꯥꯝ ꯆꯨꯝꯅ ꯁꯥꯟꯅꯗꯣꯔꯤꯒꯦ
ꯈꯪꯗꯦ ꯑꯇꯩꯒ ꯁꯥꯟꯅꯕꯗꯤ ꯑꯗꯨꯝ ꯆꯨꯝ ꯆꯨꯝꯃꯤ ꯍꯣꯔꯦꯟ ꯁꯥꯟꯅꯒꯦꯔꯣ ꯆꯨꯝ ꯆꯨꯝꯅ ꯁꯥꯟꯅꯔꯕ ꯆꯨꯝ ꯆꯨꯝꯅ ꯁꯥꯟꯅꯕꯖꯦ ꯀꯃꯥꯏꯅ ꯁꯥꯟꯅꯒꯦ ꯁꯤꯅꯤ ꯆꯨꯝꯅ ꯁꯥꯟꯅꯕ ꯍꯥꯏꯁꯦ ꯆꯨꯝꯇ꯭ꯔꯤꯡ ꯆꯠꯂꯒ ꯆꯨꯝꯇ꯭ꯔꯤꯡ ꯗꯨꯝ ꯆꯠꯂꯒ ꯁꯥꯟꯅꯕ꯭ꯔꯥ ꯋꯥꯔꯤꯁꯦ
ꯍꯣꯏ ꯆꯨꯝꯗ꯭ꯔꯤꯡ ꯑꯗꯨꯝ ꯆꯠꯂꯒ ꯄꯨꯈ꯭ꯔꯤ ꯂꯩꯔꯝꯃꯦ ꯄꯨꯈ꯭ꯔꯤꯗꯣ ꯀꯨꯝꯒꯅꯤ ꯎ ꯂꯩꯔꯝꯃꯦ ꯎꯗꯨ ꯀꯥꯅꯤ
ꯀꯩꯅꯣ ꯑ ꯈꯝꯕꯩ ꯃꯄꯥ ꯃꯤꯡ ꯀꯧ ꯀꯩ ꯀꯧꯑꯦꯕ ꯇꯣꯝꯕ ꯀꯧꯋꯦ ꯈꯝꯕꯒ ꯈꯝꯕꯒ ꯅꯣꯡꯕꯥꯥꯟꯒꯖꯦ ꯊꯣꯏꯕꯤ ꯅꯨꯡꯁꯤꯕꯖꯦ ꯀꯅꯥꯅ ꯍꯦꯜꯂꯤꯅꯣ ꯅꯣꯡꯕꯥꯟꯅ ꯍꯦꯜꯂꯦ ꯅꯣꯡꯕꯥꯟꯅ ꯍꯦꯜꯂꯦ ꯍꯥꯏꯅꯩꯀꯣ
ꯎꯝ
ꯌꯥꯝ ꯈꯪꯕꯩ ꯇꯥꯏꯞꯇ ꯏꯁ ꯅꯣꯡꯕꯥꯟ ꯍꯦꯜꯂꯦ ꯀꯩꯒꯤ ꯀꯩ ꯀꯩ ꯊꯤꯑꯣꯔꯤꯅ ꯄ꯭ꯔꯨꯨꯞ ꯇꯧꯗꯨꯏꯁꯦ ꯅꯣꯡꯕꯥꯟꯅ ꯍꯦꯟꯂꯤꯖꯦ
ꯃꯤꯅꯀꯦꯇꯟꯒꯤ ꯄꯤ ꯊꯥꯗꯣꯏꯅ ꯑꯃ ꯂꯩꯕꯅꯦ ꯂꯥꯏꯔꯤꯛ ꯑꯃ ꯑꯗꯨ ꯄꯥꯎ
ꯃꯅꯤꯄꯨꯔꯤꯗ ꯏꯕ꯭ꯔꯣ ꯕꯦꯡꯒꯥꯂꯤꯗ ꯏꯕ꯭ꯔꯣ
ꯃꯩꯇꯩ ꯃꯤꯛ ꯃꯝ ꯃ ꯃꯩꯇꯩ ꯃꯌꯦꯛꯇ
ꯃꯩꯇꯩ ꯃꯌꯦꯛ ꯍꯥꯏꯒꯗꯕ꯭ꯔꯣ ꯃꯅꯤꯄꯨꯔꯤ ꯍꯥꯏꯒꯗꯕ꯭ꯔꯣ ꯁꯕꯖꯦꯛꯁꯦ
ꯁꯕꯖꯦꯛꯇꯨꯕꯨꯗꯤ ꯃꯅꯤꯄꯨꯔꯤ ꯍꯥꯏꯔꯦꯀꯣ
ꯎꯝ
ꯃꯌꯦꯛꯇꯨꯗꯤ
ꯃꯩꯇꯩ ꯃꯌꯦꯛ ꯎꯝ ꯃꯅꯤꯄꯨꯔꯤ ꯃꯌꯦꯛ ꯍꯥꯏꯔꯁꯨ ꯌꯥꯏ ꯏꯌꯦꯛ ꯍꯥꯏꯔꯁꯨ ꯌꯥꯏ ꯃꯩꯇꯩ ꯃꯌꯦꯛ ꯍꯥꯏꯕꯗꯤ ꯌꯗꯕ ꯃꯩꯇꯩ ꯃꯌꯦꯛ ꯍꯥꯏ ꯑꯗꯨꯗꯤ ꯃꯩꯇꯩ ꯍꯥꯏꯕ꯭ꯔꯣ ꯃꯤꯇꯩ ꯍꯥꯏꯕ꯭ꯔꯣ ꯃꯩꯇꯩ ꯍꯥ ꯀꯨꯀꯤ ꯍꯥꯏꯕ ꯀꯨꯀꯤ ꯍꯥꯏꯕ ꯅꯪꯅ ꯈꯪꯗ꯭ꯔꯒ ꯑꯗꯨꯃꯥꯏ ꯄꯨꯡꯍꯥꯏ ꯍꯥꯏꯖꯜꯂꯛꯄꯗꯣ ꯇꯧꯔꯛꯀꯅꯨꯅꯦ ꯃꯩꯇꯩ ꯍꯥꯏꯕ꯭ꯔꯥ ꯃꯤꯇꯩ ꯍꯥꯏꯕ꯭ꯔꯥ ꯍꯥꯏꯕ ꯑꯁꯨꯝꯕꯖꯦ
ꯃꯔꯩ ꯌꯥꯝ ꯌꯦꯠꯅꯕ ꯄꯥꯝꯕ꯭ꯔꯥ ꯅꯪ
ꯕꯅ ꯑꯦ ꯍꯪꯕꯅꯦ ꯑꯩꯖꯦ ꯍꯪꯕ ꯌꯥꯗ꯭ꯔꯕ ꯁꯤ ꯑꯈꯣꯏ ꯍꯪꯅꯕ ꯇꯥꯟꯅꯕ ꯃꯌꯥꯝ ꯅꯩꯅꯕ ꯇꯧꯔꯤꯖꯤꯕꯨ ꯀꯌꯥꯝ ꯀꯥꯏꯔꯒꯦ
ꯅꯣꯏ ꯃꯥꯒ ꯅꯣꯏꯄꯥꯒ ꯀ ꯀꯔꯝꯕꯅ ꯍꯦꯟꯅ ꯅꯨꯡꯁꯤ
ꯀꯔꯤ
ꯍꯥꯏꯔꯣ ꯍꯥꯏꯔꯣ
ꯍꯥꯏꯔꯣ ꯍꯥꯏꯔꯣ ꯃꯩꯇꯩ ꯍꯥꯏꯕ꯭ꯔ ꯃꯤꯇꯩ ꯍꯥꯏꯕ꯭ꯔꯥ ꯍꯪꯕꯅꯦ ꯑꯩ ꯍꯥꯏꯗꯣ ꯀꯔꯤ ꯃꯔꯩꯅꯣꯁꯤꯗ
ꯃꯤꯇꯩꯁꯨ ꯍꯥꯏꯕ ꯌꯥꯏ ꯃꯩꯇꯩꯁꯨ ꯍꯥꯏꯕ ꯌꯥꯏ ꯑꯅꯤꯃꯛ ꯆꯨꯝꯃꯤ ꯍꯨꯝ ꯀꯠꯇꯦꯖꯨ ꯍꯥꯏꯕ ꯌꯥꯏ
ꯌꯥꯏ ꯀꯠꯇꯦꯗꯤ ꯍꯥꯏꯅꯗꯦꯗ ꯅꯪꯖꯨ
ꯍꯥꯏꯅꯩꯌꯦ
ꯎꯝ ꯍꯣꯏ ꯍꯣꯏ ꯅꯪ ꯀꯩ ꯂꯝꯗꯩꯅꯣ ꯀꯩꯒꯤꯅꯣꯅꯣ ꯍꯥꯏ ꯑꯩ ꯃꯅꯤꯄꯨꯔꯗꯩ ꯀꯠ ꯇꯩꯅꯦ ꯍꯥꯏꯇꯥꯝꯅꯦ ꯑꯗꯨꯗꯤ ꯃꯧꯒ꯭ꯂꯤꯖꯨ ꯃꯧꯒ꯭ꯂꯤꯖꯨ ꯍꯥꯏꯕ ꯌꯥꯏ ꯍꯣꯏ ꯍꯣꯏ ꯄꯪꯍꯥꯏ ꯍꯥꯏꯖꯜꯂꯣ ꯅꯪ ꯊꯣꯛꯄ ꯑꯃ
ꯑꯈꯣꯏꯅꯅꯦ ꯑꯈꯣꯏꯒꯤ ꯈꯨꯟ ꯈꯨꯟꯍꯥꯏꯌꯦ ꯂꯩꯕꯛ ꯊꯪꯅꯕ ꯂꯩꯕꯥꯛꯁꯤꯡꯖꯦ